ꯎꯝ ꯇꯥꯔꯦ ꯑꯗꯨꯣ ꯁꯜꯄꯒ ꯅ ꯀꯃꯥꯏꯅ ꯃꯥꯡꯈ꯭ꯔꯦ꯫
ꯁꯨꯜꯄꯥꯒꯤꯗꯨꯅ ꯑꯩꯅꯗꯤ ꯁꯣꯟꯗꯩ ꯇꯧꯔ ꯃꯥꯅ ꯄꯥꯏꯈꯠꯂꯛꯇꯕ꯫
ꯎꯝ
ꯑꯗ ꯃꯥꯡꯈ꯭ꯔꯦ ꯀꯣꯜ ꯃꯉꯥꯃꯨꯛ ꯁꯨꯔꯛꯑꯦꯕ ꯑꯩꯒꯤ ꯃꯥꯡꯉꯤꯁꯦ꯫
ꯑꯁ ꯑꯗꯨ ꯑꯩꯁꯨ ꯑꯩ ꯑꯗꯨꯃꯥꯏꯅ ꯇꯧꯔꯝꯗꯧ ꯃꯥꯜꯂꯦ꯫
ꯀꯣꯜ ꯇꯔꯥ ꯇꯧꯕꯗꯨꯗꯅꯦ
ꯑꯥ
ꯀꯣꯜ ꯃꯔꯤꯃꯨꯛꯇꯤ ꯃꯥꯉꯝꯗꯧ ꯃꯥꯜꯂꯦ ꯑꯗꯨꯗꯅꯦ ꯂꯨꯄꯥ ꯆꯥꯠ ꯇ꯭ꯔꯨꯛꯀ ꯀꯩꯅꯣꯆꯪꯉꯩꯗꫭ ꯇꯔꯥꯏꯅꯤꯊꯣꯏ
ꯑꯩꯁꯨ ꯑꯗꯨꯃꯥꯏꯅ ꯃꯥꯡꯉꯝꯗꯧ ꯃꯥꯜꯂꯦ ꯅꯍꯥꯟ ꯁꯤꯜꯄꯥꯒ ꯑꯍꯥꯟꯕ ꯁꯅꯕꯗ ꯑꯍꯨꯝ ꯑꯃ ꯃꯥꯡꯒꯗ꯭ꯔꯥ
ꯑꯥ
ꯑꯗꯒꯤ ꯃꯤꯁꯀ ꯅꯍꯥꯟ ꯌꯦꯡꯅꯕꯩꯗꯨꯁꯨ ꯑꯗꫭ ꯃꯤꯁꯅ ꯁꯨꯃꯥꯏꯅꯗꯤ ꯍꯥꯏꯌꯦꯕ ꯑꯗꯨꯝ ꯑꯥ ꯃꯤꯅꯤꯠꯇꯣ ꯁꯨꯅꯕ ꯑꯗꯨꯝ ꯄꯥꯏꯔꯣ ꯑꯗꯨꯒ ꯑꯗꯨꯝ ꯀꯛꯆꯔꯁꯅꯨꯅ ꯍꯥꯏꯔꯒ ꯑꯗꯨꯝ ꯃꯤꯅꯤꯠꯇꯤ ꯁꯨꯜꯂꯦꯕ ꯑꯗꯨꯒ ꯗꯨꯨ ꯌꯥꯔꯣꯏꯅꯥ
ꯁꯕꯃꯤꯠ ꯇꯧꯈꯤꯕꯅꯦ ꯑꯗꯣ ꯐꯨꯜ ꯆꯪꯉꯛꯇ꯭ꯔꯁꯨ ꯈꯤꯇꯪ ꯈꯤꯇꯪ ꯆꯪꯉꯦ ꯍꯥꯏꯕꯅꯦ ꯑꯗꯨꯏꯅꯦ ꯈꯤꯇꯪ-ꯈꯤꯇꯪ ꯆꯪꯉꯛꯄꯅꯦ ꯑꯩꯅ ꯂꯨꯄꯥ ꯇꯔꯥꯅꯤꯊꯣꯏꯒ ꯑꯗꯨꯃꯥꯏꯅ ꯐ꯭ꯔꯦꯛꯁꯟ ꯇꯥꯔꯛꯏꯗꫭ꯫
ꯁꯨꯛꯉꯥꯡ ꯉꯥꯡꯅꯗꯕꯗꯣ ꯑꯗꯨꯁꯨ ꯈꯜꯂꯤꯅꯦ꯫
ꯀꯣꯜ ꯌꯥꯝ ꯃꯥꯡꯉꯦꯗ ꯑꯗꯨꯝ ꯈꯔꯗ ꯑꯣꯏꯔꯁꯨ ꯆꯪꯉꯛꯑꯗꯤꯅ ꯑꯗꯨꯝ ꯇꯧꯕ ꯋꯥꯅꯤ꯫
ꯍꯥꯏ ꯑꯗꯨꯕꯨꯗꯤ ꯌꯥꯏ꯫ ꯐ꯭ꯔꯤꯗꯅꯤ ꯂꯩ ꯁꯔꯨꯛꯄꯨꯗꯤ
ꯑ ꯂꯨꯄꯥ ꯂꯤꯁꯤꯡ ꯑꯍꯨꯝꯃꯨꯛꯇꯣ ꯆꯪꯉꯛꯑꯗꯤ ꯌꯥꯝ ꯊꯤ ꯀꯥꯟꯅꯗ꯭ꯔꯣ ꯁꯨꯔꯣꯏ ꯍꯥꯏꯕꯩ ꯋꯥꯅꯤ ꯃꯤꯁ ꯇꯦꯗꯣ ꯐꯅꯌꯥꯝꯁꯨ
ꯁꯨꯔꯥꯏ ꯍꯥꯏꯁꯦ ꯅꯪ ꯑꯩꯒ ꯀꯌꯥ ꯑꯩꯒ ꯀꯌꯥ ꯍꯪꯑꯁꯤ ꯑꯃꯃ ꯈꯛꯇꯪꯅ ꯁꯥꯟꯅꯁꯦ ꯑꯩꯒ꯫
ꯃꯃꯥꯡꯗ ꯃꯩ ꯌꯥꯈꯤꯗꯕꯗꯨꯁꯨ
ꯑꯣ ꯑꯗꯣ ꯀꯅꯥ-ꯀꯅꯥ ꯁꯥꯟꯅꯔꯦꯅ ꯃꯤꯁꯀ ꯁꯨꯅꯕ ꯁꯥꯟꯅꯈ꯭ꯔꯕ꯫
ꯃꯤꯁꯀ ꯃꯉꯥ ꯁꯥꯟꯅꯔꯦ ꯑꯗꯨꯒ ꯃꯣꯏ ꯑꯃ ꯆꯧꯀꯤꯗꯥꯔꯒꯤ ꯃꯆꯥꯅꯨꯄꯤꯅꯦꯅ ꯍꯥꯏꯕꯗꯣ ꯑꯗꯨꯒ ꯑꯅꯤ ꯑꯃ ꯁꯥꯟꯅꯈ꯭ꯔꯦ꯫
ꯎꯝ
ꯁꯤꯜꯄꯥꯈ ꯑꯍꯨꯝ
ꯎꯝ
ꯑ ꯃꯔꯤꯔꫭ ꯍꯨꯝꯔꫭ
ꯍꯣꯏ꯫ ꯁꯨꯜꯄꯥꯒ ꯑꯍꯨꯝ ꯑꯅꯤ ꯋꯥꯠꯈꯤꯕꯀꯣ ꯑꯗꯨꯒ ꯅꯪꯒ ꯍꯧꯖꯤꯛ ꯑꯃ ꯁꯥꯅꯩꯁꯤꯒ꯫
ꯎꯝ ꯄꯦꯂꯦꯅꯥ ꯍꫭꯏ ꯂꫭꯏꯅ ꯇꫭꯛꯑ ꯃꯥꯜꯂꯦ ꯇꯧꯗ꯭ꯔ ꯃꯥꯂꯤꯅꯦ꯫
ꯀꯨꯂꯦꯅꯥ ꯌꯥꯗꯦ ꯂꯛꯀꯤꯗꯣ ꯍꯪꯑꯗꯤ
ꯂꯀꯤ ꯂꯥꯛ ꯑꯝꯃꯦ ꯉꯁꯤꯁꯨ ꯀꯩꯝ ꯍꯥꯏꯔꯝꯗꯦ ꯑꯗꯨ ꯃꯔꯝꯗ
ꯃꯥ ꯇꯧꯅꯤꯡ ꯉꯝꯃꯔꯣꯏ ꯑꯗꯨꯗꯤ
ꯍꯣꯏ ꯑꯗꯨ ꯃꯥ ꯍꯟꯗꯛ ꯀꯩꯅꯣ ꯇꯧ ꯃꯥꯜꯂꯦ ꯇꯦꯟꯁꯟ ꯈꯤꯇꯪ ꯂꯩ ꯃꯥ ꯍꯥꯏꯗꯤ ꯃꯣꯏꯕꯥꯆꯧꯁꯨ ꯃꯁꯥ ꯅꯥꯕ ꯀꯩꯗꯧꯕ ꯑꯣꯄꯔꯦꯁꯟ ꯀꯩꯀꯥ ꯇꯧꯋꯦ ꯍꯥꯏꯕꯅꯦꯕ ꯉꯁꯥꯏ ꯂꯥꯛ ꯑꯝꯕ ꯑꯗꯨꯁꯨ ꯃꯃꯥꯏ ꯃꯃꯤꯠ ꯀ ꯏꯄꫭꯝ ꯄꯣꯝꯃꯦ ꯑꯗꯒꯤ ꯃꯣꯏ ꯕꯕꯥꯁꯨ ꯑꯃꯨꯛ ꯆꯪꯉꯅꯤ ꯍꯥꯏꯕꯅꯦꯕ ꯗꯨ ꯃꯥꯉꫭꯟꯗ ꯁꯤꯒꯤ ꯏꯟꯇꯔꯦꯁ ꯀꯌꯥ ꯌꯥꯎꯕ ꯃꯥꯜꯂꯦ
ꯍꯣꯏ
ꯑꯗꯩ ꯈꯣꯏ ꯀꯥꯡꯕꯨꯁꯦ ꯃꯃꯥꯡꯒꯤ ꯄꯩꯁꯥ ꯌꯥꯝꯒꯤꯗꯕꯗꯨꯗꯅ ꯍꯦꯟꯅ ꯊꯋꯥꯏ ꯌꯥꯎꯅꯈꯤꯗ꯭ꯔꯥ ꯂꯣꯏꯅ
ꯎꯍ ꯎꯝ ꯎꯝ ꯍꯟꯗꯛꯀꯤꯁꯤꯅ ꯀꯣꯜ ꯑ ꯃꯤ ꯑꯅꯤ ꯁꯨꯔꯛꯄꯁꯦ ꯁꯤꯁꯤꯅꯦ ꯍꯥꯏꯕ ꯃꯃꯥꯡꯒꯤꯗꯨꯗꯤ ꯑꯩꯈꯣꯏ ꯏꯁꯥ ꯏꯁꯥꯏ ꯊꯣꯛꯄꯅꯤꯅ ꯉꯥꯡꯅꯩꯗꯣ
ꯍꫭꯏ ꯑꯗꯗꯒꯤ ꯁꯤꯁꯨ ꯁꯤꯅꯦ ꯑꯗꯒꯤ ꯁꯥꯟꯅꯕꯕꯨꯗꯤ ꯑꯗꯨꯝ ꯁꯥꯟꯅꯒ꯭ꯔꯕꯗꯨꯕꯨ ꯑꯩꯒꯤꯕꯨꯗꯤ ꯄꯪꯊꯣꯛ ꯊꯣꯛꯂꯛꯑꯦ ꯑꯗ ꯇꯥꯔꯁꯨ ꯍꯥꯏꯗꯤ ꯌꯥꯎꯗꯕ ꯃꯤꯁꯨ ꯑꯃꯨꯛ ꯌꯥꯁꯤꯜꯂꯛ ꯇꯕꯤꯖꯦ
ꯍꯣꯏ ꯍꯣꯏ ꯍꯣꯏ
ꯗ ꯌꯥꯝꯅ
ꯃꯤ ꯑꯅꯤ ꯆꯪꯕ ꯖꯤꯗ ꯏꯁꯥ ꯏꯇꯣꯟꯅ ꯉꯥꯡꯕ ꯑꯣꯏꯇꯥꯔꯗꯤ ꯍ
ꯍꯣꯏ ꯍꯣꯏ ꯍꯣꯏ ꯇꯣꯄꯤꯛ ꯑꯃꯗ ꯍꯦꯛꯇ ꯎꯝ ꯇꯣꯄꯤꯛ ꯑꯃꯗ ꯂꯣꯏꯗ꯭ꯔꯤꯕꯧ ꯉꯥꯡ ꯌꯥꯕ
ꯃꯃꯥꯡꯒꯤ ꯐꯣꯇꯣꯒꯤ ꯗꯨ ꯅꯨꯡꯉꯥꯏ
ꯅꯨꯡꯉꯥꯌꯦ ꯅꯨꯡꯉꯥꯏ ꯑꯈꯪ ꯈꯪꯗꯁꯨ ꯂꯣꯏ ꯍꯪ ꯍꯪꯗꫭꯛ ꯍꯪꯖꯤꯟ ꯇꯧꯅꯔꯦ ꯁꯥꯏꯅꯤꯅꯦ ꯅꯪꯖꯨ
ꯃꯤ ꯑꯃꯗꯣ ꯁꯪꯗꯗꯤ ꯑꯃꯨꯛ ꯌꯥꯕꯣꯟꯗꯦꯕ
ꯎꯝ ꯁꯨꯡꯁꯣꯏ ꯁꯣꯏꯗꯕ ꯃꯤ ꯑ ꯑꯃꯇ ꯌꯥꯎꯗꯖꯥꯠꯂꯥ
ꯌꯥꯎꯔꯝꯃꯣꯏꯍꯦ ꯁꯣꯏꯔꯝꯅꯤ ꯂꯣꯏꯃꯛ
ꯎꯝ
ꯑꯗꯣ ꯑꯩꯈꯣꯏꯗꯤ ꯍꯧꯖꯤꯛ ꯀꯣꯜ ꯇꯧꯕ ꯌꯥꯔꯁꯨ ꯃꯤ ꯀꯨꯟꯊ꯭ꯔꯥ ꯇꯧꯕꯗꯤ ꯀꯩꯁꯨ ꯑꯗꫭ ꯃꯤꯗꯣ ꯁꯨꯔꯔꯣꯏꯕ ꯀꯥꯏꯗꯩ ꯃꯤ ꯀꯨꯟꯊ꯭ꯔꯥ ꯀꯣꯠꯂꯨꯗꯣꯏꯅꯣ ꯃꯤ ꯀꯨꯟꯊ꯭ꯔꯥ ꯑꯌꯦ ꯀꯣꯜ ꯀꯨꯟꯊ꯭ꯔꯥ
ꯀꯗꯥ ꯆꯨꯝꯃꯤꯅꯦ ꯌꯦꯡꯉꫭ ꯑꯩꯉꯣꯟꯗ ꯃꯉꯥ ꯇꯧꯔꯦ ꯈꯜꯂꯣ ꯁꯤꯜꯄꯥꯗ ꯃꯉꯥ ꯑꯗ ꯇꯔꯥ ꯃꯤꯁꯀ ꯇꯔꯥꯝꯃꯉꯥ ꯑꯃ ꯀꯩꯅꯣꯗꯨꯒ ꯆꯧꯀꯤ ꯇꯥꯔꯒꯤꯗꯨꯒ ꯁꯥꯟꯅꯔ ꯀꯣꯜ ꯀꯨꯟ ꯈꯔ ꯇꯔꯥꯗꯤ ꯑꯗꯨꯝ ꯋꯥꯠꯇ꯭ꯔꯣ ꯅꯪꯒꯤꯗꯣ
ꯎꯝ
ꯍꯥꯏꯗꯤ ꯃꯣꯏ ꯌꯥꯎꯕꯣ ꯌꯥꯎ
ꯆꯧꯀꯤꯗꯥꯔꯒꯤ ꯃꯆꯥꯅꯨꯄꯤꯗꯨꯁꯨ ꯍꯧꯖꯤꯛꯁꯦ ꯄꯥꯎ ꯐꯥꯎꯅꯈꯤꯗ꯭ꯔꯦ ꯀꯣꯜ ꯑꯅꯤ ꯈꯇꯪ ꯇꯧꯅꯔꯝꯃꯒ ꯑꯗꯨꯝ ꯑꯦꯛꯖꯥꯝ ꯂꯩ ꯑꯗꯨ ꯂꯩ ꯑꯗꯥ ꯂꯩꯔ
ꯃꯥꯅ ꯁꯪꯀꯥꯟꯗꯅ ꯑꯩꯅꯥ ꯑꯃꯨꯛ ꯁꯪꯗꯕ ꯑꯩꯅ ꯁꯪꯀꯥꯟꯗ ꯅ ꯃꯥꯃꯨꯛ ꯁꯪꯗꯕ ꯃꯇꯝꯗꯣ ꯆꯥꯟꯅꯗꯕꯅꯤ ꯂꯩꯌꯦꯕ꯫
ꯎꯝ ꯃꯥꯁꯨ ꯇꯧꯏ ꯅꯠꯇ꯭ꯔꯣ?
ꯎꯝ ꯃꯥꯁꯨ ꯇꯧꯏꯅꯤ꯫
ꯃꯥꯗꯤ ꯀꯅꯥ - ꯀꯅꯥꯒ ꯁꯅꯖꯅꯣ?
ꯃꯤꯁꯅ ꯃꯥꯒꯤ ꯃꯣꯏ ꯃꯅꯥꯎꯄꯤꯁꯤꯡꯉꯥꯏꯕ ꯀꯩꯅꯣ ꯑꯗꯨꯒ ꯑꯃꯨꯛ ꯁꯥꯟꯅꯍꯜꯂꯦꯅꯗꯤ ꯍꯥꯏ꯫
ꯑꯩꯈꯣꯏꯁꯨ ꯁꯥꯟꯅꯅꯕ ꯑꯝꯇꯪ ꯄꯤꯔꯛꯑꯗꯤ ꯐꯗꯧꯅꯦ꯫
ꯎꯝ꯫
ꯁꯅꯥꯗꯦ ꯍꯥꯏꯕ ꯀꯣꯜꯗꯣ꯫
ꯑꯗꯨ ꯆꯦꯃꯣꯅꯤꯀꯥꯗꯣ ꯌꯥꯏꯌꯦꯅꯗꯤ ꯍꯥꯏꯈꯤꯕꯒꯨꯝ ꯇꯧꯕꯅꯦ ꯑꯗꯣ ꯈꯪꯗꯦ ꯀꯦꯝ ꯍꯥꯏꯔꯛꯇꯦ꯫
ꯃꯣꯏ ꯂꯣꯏ ꯇꯣꯛꯑꯦꯕꯅꯤ ꯍꯥꯏꯗꯤ ꯃꯌꯨꯝ ꯂꯣꯏ ꯆꯠꯅꯈ꯭ꯔꯦ꯫
ꯎꯝ ꯀꯩꯅꯣ ꯀꯥꯗꯕ ꯑꯝꯇ ꯌꯥꯗꯦ ꯍꯥꯏꯕ꯫
ꯌꯥꯔꯤꯌꯦ ꯃꯣꯏ ꯀꯩꯝ ꯍꯥꯏꯔꯛꯇꯦ ꯇꯣꯛꯑꯕ ꯃꯥꯜꯂꯗꯤ ꯂꯩꯇꯕ ꯃꯥꯜꯂꯦ ꯍꯥꯏꯕ ꯍꯥꯏꯗꯤ ꯆꯨꯝꯃꯦꯕꯥ ꯅꯪ ꯍꯥꯏ ꯑ ꯑꯃꯅ ꯌꯥꯔꯒ ꯑꯃꯅ ꯑꯃꯨꯛ ꯁꯪꯗꯕ ꯁꯨꯃꯥꯏꯅ ꯇꯧ
ꯎꯝ꯫
ꯕꯤꯠꯇꯣ ꯂꯩꯔꯝꯃꯔꯣꯏ ꯍꯥꯏꯕ ꯃꯣꯏꯁꯨ꯫
ꯍꯣꯏ꯫
ꯊꯕꯛ ꯀꯩꯝ ꯇꯧꯗ꯭ꯔꯁꯨ ꯀꯣꯂꯦꯖ ꯉꯥꯛꯇꯪ ꯑꯦꯛꯖꯥꯝ ꯉꯥꯛꯇꯪ ꯆꯠꯂꯨꯔꯅꯤ ꯍꯜꯂꯛꯑꯅꯤ ꯑꯗꯨ ꯋꯥꯅꯤ ꯇꯨꯝꯅꯔꯅꯤ
ꯎꯝ꯫
ꯑꯗ ꯇꯜꯂꯄꯅꯦ ꯍꯥꯏꯕ ꯑꯗꯨꯀꯥꯟꯗ꯫
ꯆꯅꯨꯗꯨꯇꯪꯒ ꯌꯥ ꯔꯗꯤ꯫ ꯐꯔꯁꯨ ꯐꯠꯇ ꯈꯔ ꯅꯝꯐꯨꯗ ꯁꯥꯟꯅꯩ ꯌꯥꯕ ꯑꯗꯨꯁꯨ ꯑꯃꯨꯛ ꯌꯥ ꯊ
ꯑꯗꯨꯅ ꯑꯗ
ꯑꯦ ꯑꯁ ꯈꯪꯗ꯭ꯔꯦ ꯑꯗꯨꯗꯤ
ꯌꯥꯔꯦꯗ ꯅꯝꯕꯔ ꯍꯥꯞꯄꯦꯀꯣ ꯑꯗꯨ ꯇꯧꯔ ꯌꯥꯔꯗꯤ ꯑꯗꯨ ꯃꯥ ꯌꯥꯔꯗꯤ ꯌꯥꯝ ꯊꯤ ꯂꯥꯛꯑꯦꯅꯦ ꯃꯉꯥ ꯍꯥꯞꯄꯠꯂꯛꯄ ꯍꯥꯏꯁꯤ ꯌꯦꯡꯉꯣ
ꯍ ꯀꯩꯅ ꯑꯣ ꯑꯗꯨꯗꯤ ꯑꯩꯈꯣꯏ ꯃꯤꯁꯐꯧ ꯇꯧꯔꯤꯅꯦ ꯈꯣꯠꯂꯤꯅꯦ ꯐꯖꯅ ꯍꯥꯏ ꯆꯠꯂꯣ ꯑꯦ ꯑꯥꯏꯗ ꯍꯥꯞꯄ ꯍꯥꯏꯁꯦ
ꯁꯤ ꯄꯣ ꯆꯩꯦ ꯔꯤꯁ ꯂꯥꯏꯕꯅ ꯍꯥꯏꯔꯕ ꯑꯗꯨ ꯃꯃꯥꯡ ꯑꯩꯈꯣꯏ ꯇꯧꯕꯅꯦ ꯍꯧꯖꯤꯛꯐꯥꯎ ꯀꯔꯤ ꯀꯩ ꯇꯧꯔꯛꯁꯤꯅꯤ ꯍꯧꯖꯤꯛ
ꯃꯥ ꯌꯥꯝ ꯊꯤꯅ ꯂꯥꯅ ꯈꯜꯂꯦꯗꯣ ꯀꯩꯒꯤꯅꯣ ꯑꯗꯨꯗ
ꯑꯣ ꯍꯥꯏꯕꯗꯤ ꯑꯔꯥꯟꯕ ꯂꯝꯕꯤꯗ ꯇꯧꯕ ꯅꯠꯇꯦ ꯍꯥꯏꯕ ꯇꯁꯦꯡꯅ ꯍꯥꯏꯕꯗ ꯁꯤꯒꯤꯁꯦ ꯍꯥꯏꯕꯗꯤ ꯑꯩꯈꯣꯏꯒꯤ ꯄꯩꯁꯥ
ꯃꯥꯅꯦ ꯃꯥꯅꯦ
ꯂ ꯐꯪꯒ ꯅꯔꯥ
ꯍꯣꯏ ꯍꯣꯏ
ꯌꯥꯝ ꯂꯨꯕ ꯄꯣꯠꯁꯨꯦ ꯍꯥꯏꯗꯤ ꯑꯩꯈꯣꯏꯁ ꯁꯤꯗ ꯁꯨꯝ ꯊꯣꯛꯣꯏꯏꯕ ꯉꯍꯥꯛꯇꯪ ꯑꯩꯈꯣꯏ ꯁꯨꯝ ꯅꯣꯡꯃꯗ ꯑꯣꯏꯔꯤꯕ ꯊꯣꯛꯏꯕ ꯁꯤ ꯁꯥꯟꯅꯕ ꯈꯣꯠꯄ ꯏꯆꯝ ꯆꯝꯕ ꯍꯥꯏꯗꯤ ꯅꯠꯇ꯭ꯔꯥ
ꯍꯣꯏ ꯁꯨꯃꯥꯏ ꯌꯥꯝ ꯂꯨꯅ ꯈꯟꯖꯟꯒ꯭ꯔꯅꯤ ꯈꯔ ꯑꯗꯨꯅ
ꯎꯝ ꯅꯣꯡꯃꯒꯤ ꯌꯦꯡꯉꯣ ꯃꯤꯅꯤꯠ ꯑꯦ ꯃꯤꯅꯤꯠ ꯅꯠꯇꯦ ꯃꯤ ꯑꯃꯗ ꯀꯣꯜ ꯃꯤ ꯑꯅꯤꯃꯨꯛꯇꯪ ꯁꯥꯟꯅ ꯇꯥꯔꯒꯁꯨ ꯍꯥꯏꯗꯤ ꯀꯣꯜ ꯇꯔꯥ ꯁꯥꯟꯅ ꯊꯣꯛ ꯁꯤ ꯍꯌꯦꯡ ꯀꯣꯜ ꯇꯔꯥꯨ ꯁꯥꯟꯅꯕꯗ ꯀ ꯅ
ꯎꯝ ꯃꯥ ꯃꯤꯗꯨ ꯂꯩꯇꯕꯩ ꯋꯥꯅꯦꯕ
ꯑꯗꯨꯅꯦ ꯀꯨꯏꯒꯗꯧꯕꯁꯨ ꯅꯠꯇꯦ ꯉꯥꯏꯍꯥꯛꯇꯪ ꯁꯥꯟꯅ ꯊꯣꯛꯑ ꯊꯝꯈꯤꯕꯗꯣ ꯑꯗ ꯀꯩꯁꯨ ꯀꯩꯅꯣ ꯇꯧꯔꯦ ꯍꯥꯏꯕ ꯑꯩꯅ ꯍꯥꯏꯁꯦ
ꯑꯗꯩꯁꯦ ꯑꯩ ꯌꯨꯝꯗ ꯑꯩꯈꯣꯏ ꯃꯥ ꯑꯩꯈꯣꯏꯕꯥꯣꯏ ꯍꯥꯏ ꯌꯥꯝ ꯀꯩꯅꯣ ꯇꯧꯕ ꯑꯣꯏꯇꯥꯔꯦ ꯃꯣꯏ ꯑꯩꯣꯏꯁꯨ ꯌꯥꯔꯑꯣꯏ ꯍꯣꯏ ꯌꯥꯔꯒ ꯁꯥꯟꯅꯩꯗ ꯀꯅꯥꯕ
ꯑꯗꯨꯅꯦ ꯑꯗꯒꯤ ꯑꯩꯅ ꯊꯥꯖꯩꯁꯤꯅ ꯀꯔꯤꯗꯧꯅꯣ ꯍꯥꯏꯔꯒ ꯃꯤ ꯑꯃ ꯁ ꯁ
ꯎꯝ ꯎꯝ ꯍꯜꯂꯣ
ꯑꯣꯈꯕ ꯑꯦ ꯃꯈꯣꯏ ꯑꯗꯨꯗꯤꯅ ꯃꯥꯒꯤꯌꯣ ꯎ ꯀꯅꯥ
ꯎꯝ
ꯑꯩꯅ ꯊꯥꯖꯩꯌꯦꯕ ꯑꯩꯗꯣ
ꯍꯣꯏ ꯑꯦ ꯑꯥꯏꯗ ꯅꯝꯕꯔ ꯍꯥꯞꯄꯒꯗꯨꯗ ꯃꯥꯗꯤ ꯑꯥ ꯌꯧꯔꯝꯃꯅꯦ ꯍꯥꯏꯕ ꯋꯥꯈꯟꯗꯣ
ꯑꯣ ꯑ ꯑꯗꯒꯤ ꯔꯤꯛꯁ ꯂꯩꯕꯅ ꯍꯥꯏꯗꯤ ꯇꯧꯕ ꯇꯧꯔꯛꯀꯦ ꯍꯥꯏꯔꯗꯤ ꯑꯩꯈꯣꯏꯅ ꯃꯃꯥꯡꯒꯤ ꯇꯧꯈꯤꯕꯗꯣ ꯀꯨꯏꯔꯦꯀꯣ ꯑꯩꯈꯣꯏ ꯅꯝꯕꯔꯁꯦ ꯁꯨꯝ ꯑꯦꯛꯖꯥꯝꯄꯜ ꯂ꯭ꯂꯣꯛ ꯇꯧꯔꯛꯄꯅꯤ ꯈꯪꯗꯦ ꯑꯃ ꯑꯗꯨꯒꯨꯝꯕ ꯇꯧꯈꯠꯂꯛꯄ ꯌꯥꯏꯌꯦꯕ ꯁꯨꯝꯕ ꯍꯥꯏꯔ ꯑꯩ ꯀꯤꯕꯗꯤ ꯀꯤꯗꯦ ꯀꯩꯝ ꯈꯟꯗꯦꯗ
ꯎꯝ
ꯎꯝ
ꯀꯩꯁꯨꯝ ꯀꯥꯏꯗꯦꯕ
ꯑꯣ ꯑꯃ ꯀꯩꯅꯣ ꯅ ꯇꯦꯜꯂꯕꯤꯅ ꯇꯧꯔꯒ ꯃꯤꯇꯤꯡꯅꯦꯅ ꯇꯧꯔꯝꯕꯗꯣ
ꯎꯝ ꯍꯣꯏ ꯍꯣꯏ ꯑꯗꯨꯒꯨꯝꯕ ꯍꯣꯏꯣꯏ ꯑꯗꯨꯃꯗꯤ ꯐꯔꯛ ꯇꯥꯏꯒꯦ ꯍꯣꯏ
ꯑꯦ ꯃꯥꯥꯟꯁꯨ ꯇꯥꯗꯦ ꯀꯩꯅꯣ ꯑꯗꯨꯕꯣ
ꯎꯝ
ꯍꯥꯏꯕꯗꯤ
ꯇꯧꯁꯨ ꯇꯧꯈꯤꯗꯦꯗ ꯑꯗꯨꯃꯗꯤ ꯑꯩꯈꯣꯏꯗ
ꯑꯣꯏꯗꯦ ꯑꯣꯏꯗꯦ ꯃꯥꯒꯤꯗꯨꯣ ꯑꯣꯏꯔꯤ ꯑꯗꯒꯤ ꯀꯩꯗꯩꯅꯣꯁꯨ ꯈꯪꯗꯦ ꯍꯥꯏꯗꯤ ꯃꯥꯏ ꯊꯣꯛꯄ ꯑꯃ ꯚꯤꯗꯤꯑꯣ ꯀꯣꯜꯗꯣ ꯑꯗꯨꯝ ꯄꯥꯏꯔ ꯂꯩꯔꯦ ꯑ
ꯑꯗꯨꯃꯗꯤ ꯍꯣꯏ ꯑꯗꯨ ꯑꯗꯨꯒꯨꯝꯕꯗ ꯌꯥꯗꯦ ꯍꯥꯏꯕꯗꯤ ꯈꯟꯅꯕꯦ ꯑꯣ ꯉꯁꯤꯗꯤ ꯀꯩꯁꯨꯝ ꯂꯩꯕꯅ
ꯎꯝ ꯀꯅꯥꯅꯣ ꯍꯥꯏꯔꯛꯛꯇꯣꯏꯅꯣ ꯍꯥꯏꯪ ꯃ
ꯑꯗꯨ ꯃꯅꯤ ꯌꯥꯝ ꯇꯧꯔꯝꯗꯥꯏ ꯎ ꯑꯗꯨꯗꯥꯥꯏꯅꯦ ꯗꯗꯏꯅꯦ
ꯂꯅꯥ ꯀꯅꯣꯅꯤ ꯅꯤꯒ ꯑꯗꯨꯅꯤ ꯌꯥꯅ ꯑꯣꯏꯁꯨ ꯑꯣꯏꯈꯤ ꯃꯥꯏ ꯊꯕ
ꯃꯥꯁꯨ ꯇꯣꯛꯈ꯭ꯔꯕꯅꯦ ꯌꯥꯗꯦ ꯍꯥꯏꯗꯤ ꯃꯤ ꯚꯤꯗꯤꯑꯣ ꯀꯣꯜ ꯇꯧꯅꯔꯒ ꯑꯗꯨꯝ ꯐꯝꯃ ꯂꯩꯕ ꯍꯥꯏꯅ
ꯇꯜꯂꯦ ꯑꯩ ꯑꯗꯨꯒꯨꯝꯕ ꯊꯕꯛꯇꯨꯗꯤ ꯇꯁꯦꯡꯅ ꯆꯂꯦ
ꯑꯗꯨꯗꯤ ꯐꯔ ꯉꯥꯛꯇꯤ ꯇꯥꯗ꯭ꯔꯣ ꯃꯥꯒꯤ ꯀꯩꯅꯣ
ꯀꯣꯜꯅꯦꯗꯤ ꯈꯔ ꯐꯩ
ꯍꯣꯏ ꯁꯛ ꯁꯛ ꯎꯅꯔꯒꯅꯦꯕ ꯃꯐꯝꯗꯨꯒꯤ
ꯇꯜꯂꯦ ꯇꯜꯂꯦ ꯑꯗꯨ ꯊꯥꯎꯕꯛꯇꯨꯝ ꯇꯁꯦꯡꯅ
ꯅꯣꯏ ꯈꯠꯂꯦ ꯗꯥꯏꯠꯇ ꯂꯩꯕꯤ ꯌꯥꯝꯅ
ꯍꯥꯥ
ꯇ ꯂꯩꯕꯤ ꯈꯠꯂꯦ ꯍꯥꯏꯇꯥꯔꯦ
ꯎꯝ ꯎꯝ ꯃꯁꯝꯒꯗꯣ ꯑꯁ
ꯏ ꯌ‌ꯣꯜ ꯂꯩꯔꯕ‌ꯣꯏꯔ‌ꯦ ꯃꯥꯗꯤ
ꯎꯝ ꯏꯁꯇꯦꯇꯁꯇꯀ ꯅꯩꯕꯤꯅꯤ ꯀꯩꯅ‌ꯣ ꯑꯣꯏꯔꯤꯁꯦ
ꯑ
ꯑꯗꯣ ꯅꯪ ꯀꯣꯜ ꯊꯝꯕ ꯌꯥꯔꯦ
ꯑꯣ ꯊꯝꯃꯒꯦ ꯅꯪ ꯀ ꯇꯧꯔꯛꯑꯣ
ꯍꯣꯏ ꯍꯣꯏ ꯍꯣꯏ